ꯇ ꯑꯣꯕꯥꯏ
ꯍꯥꯎ ꯇꯩꯕ
ꯑꯣ ꯀꯩꯅꯣ ꯇꯧꯕ ꯎꯝ ꯑꯩꯈꯣꯏ ꯍꯌꯦꯡ ꯄ꯭ꯔꯣꯒꯥꯝꯗꯣ
ꯑ
ꯑꯣ ꯑꯗꯨꯗꯣ ꯈꯤꯇꯪ ꯉꯟꯅ ꯆꯠꯅꯕꯅ ꯍꯥꯏꯔꯛꯏꯅꯦ ꯑꯩꯈꯣꯏ ꯀꯩꯇꯧꯕꯋꯤꯅ
ꯀꯥꯏꯗ ꯀꯥꯏꯗ ꯆꯠꯂꯒ ꯇꯧꯕꯒꯤꯅꯣ
ꯀꯩꯅꯣ ꯑꯟꯗ꯭ꯔꯣꯗ ꯑꯣꯏꯅ ꯇꯧꯁꯦꯅ ꯍꯥꯏꯅꯔꯦ
ꯑꯦ ꯊꯧꯕꯤꯗꯤ ꯍꯌꯦꯡꯁꯦ ꯐꯔꯛꯇꯤ ꯇꯥꯒꯗꯣꯏꯅꯤꯅ ꯇꯧꯔꯤꯁꯦ ꯑꯩꯁꯦ ꯊꯕꯛ ꯑꯃꯁꯨ ꯂꯩꯕꯅꯤꯅ ꯍꯌꯦꯡꯁꯦ
ꯍꯌꯦꯡ ꯀꯩ ꯂꯩꯒꯦ
ꯑꯦꯛꯖꯥꯝ ꯑꯃꯒꯤ ꯊꯥꯒꯗꯕ ꯂꯩꯕ
ꯑꯥ
ꯑꯗꯨ ꯏꯇꯥꯎꯕꯤꯅ ꯈꯤꯇꯪ
ꯒ꯭ꯔꯨꯞ ꯃꯦꯁꯦꯁꯇ ꯑꯝꯇ ꯆꯪꯉꯒ ꯄꯥꯍꯧꯗ꯭ꯔꯕꯣ
ꯇꯥꯎꯕꯤ ꯑꯩꯗꯣ ꯉꯁꯥꯏ ꯇꯥꯎꯕꯤꯒꯤ ꯅꯨꯡꯊꯤꯟ ꯄꯥꯎ ꯍꯥꯏꯐꯦꯠ ꯐꯥꯎꯅꯔꯝꯃꯤꯗꯨꯅꯦ ꯇꯥꯎꯕꯤ ꯑꯗꯣ ꯐꯥꯎꯅꯕꯗꯤ ꯑꯩꯁꯦ ꯑꯉꯥꯡ ꯇꯨꯏꯁꯟ ꯁꯨꯝ ꯇꯧꯔ ꯂꯩꯔꯣꯕ ꯑꯗꯣ ꯍꯧꯖꯤꯛ ꯋꯥꯏꯗꯅꯦꯕ ꯑꯩ ꯏꯇꯥꯎꯕꯤꯅ ꯐꯣꯟ ꯇꯧꯔꯛꯏꯅ ꯄꯥꯏꯈꯠꯂꯛꯏꯁꯦ ꯑꯩ ꯋꯥꯆꯞꯇꯣ ꯄꯥꯛ ꯆꯪꯉꯨꯗ꯭ꯔꯦ ꯏꯇꯥꯎꯕꯤ ꯑꯗꯨꯅꯦ
ꯑꯁ ꯂꯣꯏꯔꯦꯍꯦ ꯐꯖꯔꯅꯦ ꯑꯗꯨꯗꯤ
ꯑꯩꯗꯤ ꯌꯨꯝꯗ ꯇꯧꯒꯗꯣꯏꯔꯅ ꯉꯁꯥꯏ ꯇꯥꯎꯕꯤꯒꯁꯨ ꯍꯥꯏꯐꯦꯠ ꯍꯥꯏꯅꯔꯝꯃꯤꯗꯅꯀꯣ ꯆꯥꯕꯒꯤ ꯃꯇꯥꯡꯗ ꯗꯨꯗꯨꯃꯥꯏ ꯈꯪ ꯏꯇꯥꯎꯕꯤ
ꯀꯩꯅꯣ ꯑꯟꯗ꯭ꯔꯣꯗ ꯑꯣꯏꯅ ꯆꯠꯂꯒ ꯇꯧꯁꯦꯅ ꯍꯥꯏꯅꯔꯕꯅꯦ ꯈꯔ ꯉꯟꯅ ꯆꯠꯂꯒ ꯊꯣꯡꯕ ꯊꯥꯛ ꯄ ꯀꯩꯗꯧꯕ ꯑꯗꯨꯗꯣ ꯑꯥꯗ ꯄꯨꯂꯞ ꯇꯧꯔꯒ ꯐꯖꯅ ꯇꯧꯁꯦꯅ
ꯑꯁ ꯐꯔꯛꯁꯤ ꯇꯥꯗꯣꯔꯤꯗ ꯏꯇꯥꯎꯕꯤ
ꯄꯨꯡ ꯄꯨꯡ ꯀꯌꯥꯒꯤꯅꯣ ꯑꯦꯛꯖꯥꯝꯗꯨꯕꯣ
ꯄꯨꯡ ꯑꯃ
ꯑꯃ ꯁ ꯗꯨꯗꯤ ꯐꯔꯛ ꯇꯥꯔꯅꯤ ꯌꯥꯔꯣꯏ ꯍ
ꯑꯗꯨꯅꯤ ꯏꯇꯥꯎꯕꯤ ꯑꯩꯁꯦ
ꯁ ꯑꯩꯈꯣꯏꯗꯤ ꯍꯌꯦꯡꯁꯦ ꯎꯝ ꯑꯟꯗ꯭ꯔꯣꯗ ꯆꯠꯂꯦꯗꯅ ꯑꯗꯨꯗꯨꯒ ꯊꯣꯡꯕ ꯊꯥꯛꯄ ꯆꯥꯕ ꯇꯧꯔ ꯄꯨꯜꯂꯞ ꯑꯥꯔꯠꯒ ꯇꯧꯔꯁꯤ ꯃꯐꯝꯗꯨꯗ ꯂꯥꯡꯉꯨꯔꯁꯤ ꯍꯦꯛꯇ ꯃꯌꯥꯝ ꯄꯨꯜꯂꯞ ꯄꯨꯜꯂꯒ ꯏꯁꯩꯒ ꯊ ꯊꯥꯗꯅ ꯏꯁꯩꯒ ꯁꯛꯇꯅ ꯍꯌꯦꯡ ꯅꯨꯃꯤꯠꯁꯦ ꯃꯗꯤ ꯐꯖꯅ ꯂꯥꯡꯗꯔꯨꯔꯁꯦꯅ ꯍꯥꯏꯅꯔꯤꯅꯤꯅꯦ
ꯑꯩꯒꯤ ꯁꯝꯃꯔ ꯚꯦꯀꯦꯁꯟꯖꯦ ꯇꯥꯡ ꯇ꯭ꯔꯥꯇꯦꯠꯇꯕꯨꯗꯤ ꯁꯨꯇꯤ ꯑꯣꯏꯔꯅꯦꯕꯀꯣ
ꯎꯝ ꯎꯝ
ꯑꯗꯨ ꯇꯥꯡ ꯀꯩꯅꯣꯐꯥꯎꯤ ꯑꯃꯨꯛ ꯉꯥꯏꯕꯁꯦ ꯑꯃꯨꯛ ꯊꯦꯝꯃꯟꯒꯗꯕ ꯃꯥꯟꯕ ꯍꯥꯏꯇꯥꯔꯦ ꯑꯩꯅ ꯑꯃꯨꯛ ꯍꯧꯖꯤ ꯑꯩ ꯑꯩꯒꯤꯗꯃꯛꯇ ꯑꯃꯨꯛ ꯄꯥꯔꯇꯤꯗꯣ ꯄꯥꯔꯇꯤ ꯇꯧꯒꯗꯕꯗꯣ ꯌꯥꯝ ꯁꯥꯡꯅ ꯑꯃꯨꯛ ꯉꯥꯢꯍꯟꯕꯗꯣꯗꯨ ꯃꯌꯥꯝ ꯁꯥꯕꯋꯥꯅꯤ ꯁꯨꯝ ꯃꯃꯥꯡꯗꯁꯨ ꯌꯥꯎꯗꯦ ꯍꯟꯗꯛꯁꯨ ꯌꯥꯎꯗꯦ ꯃꯃꯥꯡ ꯇꯧꯔꯛꯄ ꯈꯔꯗꯤ ꯌꯥꯎꯗ꯭ꯔꯦꯗꯅꯀꯣ
ꯎꯝ
ꯊꯝ ꯃꯌꯥꯝꯁꯦ ꯂꯣꯏꯅꯃꯛ ꯁꯥꯎꯗꯤ ꯁꯥꯎꯅꯗꯣꯏꯅꯦꯕ ꯑꯗꯨꯗ ꯑꯩꯁꯦ ꯍꯟꯗꯛꯀꯤꯁꯤꯗꯤ ꯚꯥꯏ ꯇꯁꯦꯡꯅ ꯑꯩ ꯑꯩꯅꯁꯨ ꯍꯥꯏꯔꯤꯅꯤ ꯇꯥꯎꯕꯤ ꯉꯁꯥꯏ
ꯎꯝ
ꯋꯥꯔꯤ ꯁꯥꯟꯅꯔꯝꯃꯦ ꯑꯩ ꯇꯨꯏꯁꯟ ꯇꯧꯔꯒ ꯑꯩ ꯐꯣꯟ ꯁꯨꯡꯅ ꯌꯦꯡꯗ꯭꯭ꯔꯦꯕ ꯑꯗꯨꯅ ꯑꯩ ꯈꯪꯍꯧꯗꯕꯅꯦꯕ ꯑꯗꯨ ꯈꯪꯉꯝ ꯇꯥꯔꯒꯗꯤ ꯑꯩꯁꯨ ꯍꯥꯏꯐꯦꯠꯇꯪ ꯋꯥꯔꯤꯗꯣ ꯍꯧꯗꯣꯛꯑꯝꯒꯗꯕꯅꯦꯕ ꯅꯣꯢ ꯂꯣꯏꯅꯃꯛ ꯈꯟꯅꯕꯁꯨ ꯂꯣꯢꯔꯝꯃꯅꯤ
ꯑꯥ ꯂꯣꯏꯔꯄꯣꯠꯅꯤꯗ ꯍꯥꯏꯅꯕꯒ
ꯇꯧꯕꯤ ꯑꯗꯨꯟꯗꯛꯁꯦ ꯇꯥꯏꯃꯤꯡꯗꯣ ꯑꯗꯨ ꯄꯩꯁꯥꯗꯤ ꯀꯌꯥ ꯀꯌꯥ ꯀꯟꯇ꯭ꯔꯤꯕꯌꯨꯠ ꯇꯧꯕꯒꯤ ꯑꯗꯨꯃꯥꯏꯅ ꯈꯟꯅꯔꯝꯃꯤꯅꯣ
ꯑ ꯐꯥꯏꯚ ꯍꯟꯗ꯭ꯔꯦꯠ ꯇꯧꯔꯦ ꯐꯥꯏꯚ ꯍꯟꯗ꯭ꯔꯦꯠꯁꯦ ꯑꯩꯈꯣꯏ ꯀꯩꯅꯣ ꯇꯧꯕꯅꯦ ꯆꯥꯅꯕꯁꯦ ꯉꯥꯅꯨꯒ ꯑꯣ ꯀꯁꯥꯒ ꯇꯧꯔꯁꯦꯅ
ꯑꯣ
ꯑꯗꯨꯃꯥꯏꯅ ꯇꯧꯔꯁꯦꯅ ꯍꯥꯏꯅꯔꯦ
ꯑ
ꯑꯗꯣ ꯍꯣꯏꯗ ꯐꯔꯦꯁꯦ ꯌꯥꯏꯁꯦ ꯅꯪ ꯍꯌꯦꯡꯗꯣ ꯅꯪ ꯑꯦꯛꯖꯥꯝ ꯂꯩ ꯍꯥꯏꯃꯤꯅ ꯃꯌꯥꯝꯁꯨ ꯂꯅ ꯍꯥꯏꯖꯤꯟꯅꯈ꯭ꯔꯕꯅꯤꯅ ꯑꯗꯨ ꯃꯊꯪꯒꯤ ꯁꯤꯜꯂꯛꯄꯗꯣ ꯑꯗꯨꯗꯨꯗꯤ ꯁꯣꯏꯗꯅꯕ ꯇꯧꯔꯣ
ꯍꯣꯏ ꯇꯧꯒꯦ ꯑꯗꯨꯃꯥꯏꯅ ꯇꯧꯔꯒꯦ
ꯆꯠꯊꯣꯛꯎꯔꯒꯦ
ꯍꯣꯏ ꯇꯧꯏꯦ ꯑꯩꯁꯨ ꯌꯥꯎꯗꯤ ꯌꯥꯝ ꯌꯥꯎꯅꯤꯡꯕꯅꯦ ꯑꯩꯁꯨ ꯇꯧꯋꯗ ꯑꯗꯨꯝ ꯍꯥꯏꯗꯣꯏꯅꯦ ꯊꯝꯃꯣꯏꯁꯤꯡꯅ ꯑꯩ ꯍꯟꯗꯛ ꯀꯤ ꯁꯤ ꯃꯃꯥꯡ ꯃꯃꯥꯡ ꯖꯨꯒꯣ ꯉꯔꯥꯡ ꯅꯍꯥꯟꯁꯨ ꯑꯗꯨꯝ ꯄꯥꯎ ꯐꯥꯎꯅꯕꯗ ꯍꯥꯏꯔꯁꯤꯅꯤ ꯊꯣꯛꯗ ꯑꯦ ꯍꯟ ꯆꯤ ꯀꯄ ꯌꯥꯎꯒꯦꯅ ꯑꯩ ꯉꯁꯥꯏꯁꯨ ꯑꯗꯨꯝ ꯍꯥꯏꯔꯤꯅꯤ ꯆꯥꯕꯗꯣ ꯑꯣꯛꯁꯥꯒ ꯎꯁꯥꯗꯣꯏ ꯑꯣꯏꯅ ꯇꯧꯔꯁꯤ ꯈꯣꯠꯂꯁꯤꯅꯁꯨ ꯇꯧꯕꯤꯗ ꯑꯗꯣ ꯑꯁ ꯌꯥꯎꯗꯤ ꯌꯥꯝ ꯅꯣꯛꯅꯤꯡꯕꯅꯤ ꯀꯃꯥꯏꯅ ꯇꯧꯅꯤ ꯑꯩꯁꯦ ꯌꯥꯎꯕꯒꯤ ꯎꯄꯥꯏꯁꯦ ꯑꯃꯠꯇꯗꯤ ꯂꯩꯇ꯭ꯔꯦ
ꯍꯣꯏ ꯁꯤ ꯐꯔꯦ ꯁꯤ ꯀꯔꯤꯝ ꯈꯪꯔꯨꯔꯁꯤꯦ ꯃꯊꯪꯗꯣ ꯁꯣꯏꯗꯅ ꯇꯧꯔꯁꯦ ꯑꯩꯈꯣꯏ ꯍꯌꯦꯡꯗꯣ ꯆꯠꯊꯣꯛꯎꯔꯒꯦ ꯑꯩꯈꯣꯏ ꯍꯌꯦꯡ ꯄ꯭ꯂꯥꯟꯁꯦ ꯁꯨꯃꯥꯏꯅ ꯇꯧꯕꯅꯦꯕ
ꯎꯝ
ꯑꯩꯈꯣꯏꯁꯦ ꯑꯗꯨꯃꯥꯏꯅ ꯃꯐꯝꯁꯤꯗ ꯆꯠꯂꯒ ꯆꯥꯛꯁꯦ ꯀꯣꯏꯗꯅ ꯆꯥ ꯂꯣꯏꯔꯕ ꯃꯇꯨꯡꯗ ꯑꯩꯈꯣꯏ ꯁꯤꯒꯤ ꯃꯅꯥꯛ ꯅꯛꯄ ꯁꯔꯝꯗꯣ
ꯎꯝ
ꯑꯗꯨꯗ ꯆꯠꯂꯒ ꯀꯤꯍꯣꯝ ꯆꯥꯊꯔꯨꯁꯦ ꯁꯤꯅꯦ ꯑꯩꯈꯣꯏ ꯍꯥꯏꯅꯩꯁꯦ
ꯑꯣ ꯑꯗꯣ ꯍꯧꯖꯤꯛꯁꯦ ꯀꯤꯍꯣꯝ ꯆꯥꯔꯤꯁꯦ ꯈꯔ ꯉꯟꯃꯟꯗꯧ ꯃꯥꯟꯕꯗꯩ ꯇꯧꯋꯦ ꯑꯩꯅ ꯁꯨꯝ ꯈꯟꯕꯗꯀꯣ
ꯑꯥ ꯈꯤꯇꯪꯕꯨꯗꯤ ꯉꯟꯃꯜꯂꯦ ꯑꯗꯣ ꯑꯩꯈꯣꯏ ꯁꯨꯝ ꯆꯠ ꯆꯥꯅꯤꯡꯕ
ꯍꯣꯏ ꯍꯌꯦꯡ ꯀꯩꯅꯣꯒꯤ ꯇꯧꯕꯤ ꯀꯥꯡ ꯌꯧꯔꯛꯄꯩ ꯃꯇꯥꯡ ꯑꯗꯨꯋꯥꯏꯗꯣ
ꯎꯝ
ꯑꯗꯨꯋꯥꯗꯒ ꯑꯣꯏꯇꯥꯔꯒꯗꯤ ꯑꯃꯨꯛꯀꯤ ꯕꯦꯁꯇꯤ ꯇꯥꯔꯒꯗꯕ ꯇꯧꯒꯦ
ꯃꯥꯅꯦ ꯃꯥꯅꯦ ꯑꯗꯨꯕꯨ ꯌꯦꯡꯉꯁꯦ ꯁꯤꯅꯦ ꯃꯣꯏꯅ ꯍꯥꯏꯁꯦ ꯋꯥꯇꯔ ꯃꯂꯣꯟꯁꯨ ꯂꯣꯏꯁꯤꯟꯒ꯭ꯔ ꯃꯅꯤꯅ
ꯍꯣꯏ ꯇꯧꯋꯦ ꯑꯗꯨꯕꯨꯗꯤ ꯑꯗꯨꯗꯩ ꯇꯧꯋꯦ ꯑꯩꯅ ꯈ꯭ꯋꯥꯏ ꯄꯥꯝꯕꯗꯒꯤ ꯉꯍꯥꯎꯃꯨꯛꯇ ꯑꯩꯈꯣꯏꯅ ꯉꯁꯤꯗꯒꯤ ꯅꯨꯃꯤꯠ ꯈꯔꯅꯤ ꯊꯥ ꯈꯔ ꯃꯃꯥꯡꯗ ꯈꯟꯅꯈꯤꯕꯗꯣ ꯇꯧꯋꯦ ꯂꯣꯛꯇꯥꯛ ꯄꯥꯠꯇ ꯆꯠꯂꯒ ꯍꯥꯏꯗꯤ ꯐ꯭ꯂꯣꯇꯤꯡ ꯍꯥꯎꯁꯇ ꯆꯠꯂꯒ ꯀꯩꯅꯣ ꯇꯧꯕꯤꯗꯣ
ꯑ ꯍ ꯌꯥꯏꯌꯦ ꯌꯥꯏꯌꯦ
ꯄꯥꯝꯕꯅꯤ ꯇꯧꯋ ꯑꯩꯈꯣꯏꯒꯤ ꯖꯒꯥ ꯀꯩꯀꯥꯗꯨꯗꯣ ꯑꯗꯨꯝ ꯈꯪꯅ ꯁꯥꯟꯅꯕ ꯐ꯭ꯔꯦꯟ ꯈꯔꯁꯨ ꯂꯩꯌꯦꯕꯀꯣ ꯃ ꯄꯩꯁꯥ ꯇꯥꯊꯣꯛ ꯇꯥꯁꯤꯟ ꯇꯧꯕꯁꯨ ꯑꯗꯨꯝ ꯌꯥꯅꯦꯕ
ꯎꯝ ꯑꯗꯨꯅ ꯁꯨꯃꯥꯏꯅ ꯇꯧꯔꯁꯦ ꯍꯟꯗꯛꯀꯤ ꯍꯟꯗꯛꯀꯤ ꯊꯥꯁꯤ ꯂꯣꯏꯖꯔꯦ ꯃꯊꯪꯒꯤ ꯅꯦꯛꯁ ꯃꯟꯗꯣ ꯅꯦꯛꯁ ꯃꯟ ꯐꯥꯔꯁ ꯋꯤꯛꯇꯣ ꯑꯗꯥꯏ ꯑꯗꯨꯒꯨꯝꯕꯗ ꯁꯤꯜꯂꯁꯤ
ꯍꯣꯏ ꯌꯥꯏꯌꯦ ꯇꯧꯕꯤ ꯑꯗꯨꯗꯗꯤ ꯑꯩ ꯀꯝꯄꯜꯁꯔꯤ ꯌꯥꯎꯅꯤꯉꯥꯏ ꯇꯧꯔꯒꯦ ꯁꯟꯗꯦꯒꯨꯝꯕ ꯑꯃꯗ ꯑꯩꯁꯨ ꯍꯣꯏ ꯅꯣꯏꯁꯨ ꯁꯟꯗꯦꯒ ꯑꯣꯏꯕꯗꯨꯇ ꯑꯗꯨꯃꯥꯏꯅ ꯀꯩꯣꯝꯇ ꯂꯩꯔꯝꯃꯣꯏꯗꯅꯅꯕꯕꯨꯗꯤ ꯁꯤꯟꯖꯔꯛꯏꯁ ꯑꯗꯣ ꯑꯩꯅꯁꯨ ꯏꯟꯐꯣꯔꯃꯦꯁꯟ ꯄꯤꯍꯧꯗꯔ꯭ꯕꯥꯏꯇꯥꯎꯗ
ꯎꯝ
ꯑꯗꯨꯅ ꯍꯌꯦꯡ ꯆꯠꯄꯗꯤ ꯃꯤ ꯀꯌꯥꯝ ꯆꯠꯇꯥꯥꯔꯦ ꯇꯧꯧꯕꯦ
ꯎꯝ ꯑꯩꯈꯣꯏ ꯍꯡ ꯆꯠꯄꯁꯦ ꯅꯪ ꯅꯪꯒ ꯅꯪꯒ ꯊꯥꯔꯝꯕꯅꯦꯕꯀꯣ ꯅꯪ ꯊꯔꯦ ꯑꯩꯈꯣꯏ ꯃꯥꯄꯟ ꯑꯣꯏꯕꯅꯦꯕ ꯅꯪ ꯌꯥꯎꯗ꯭ꯔꯃꯤꯅ ꯑꯩꯈꯣꯏ ꯅꯤꯄꯥꯥꯟ ꯆꯠꯂꯅꯤ
ꯑꯣ ꯆꯠꯄꯗꯤ ꯀꯩꯗ ꯆꯠꯇꯥꯔꯦ
ꯆꯠꯄꯁꯦ ꯑꯁ ꯑꯩꯈꯣꯏ ꯃꯈꯥ ꯊꯪꯕ ꯕꯥꯏ ꯑꯁ ꯅꯥꯀꯟꯒꯤꯗꯣ
ꯎꯝ ꯎꯝ ꯍꯣꯏ ꯍꯣꯏ
ꯑꯋꯥꯥꯡꯂꯣꯝ ꯁꯥꯏꯠꯀꯤ ꯇꯧꯕꯤꯗꯣ ꯃꯕꯥꯅꯤꯅ ꯑꯃꯃꯝ ꯄꯨꯊꯣꯔꯛꯑꯅꯤꯡ ꯀꯔꯤ
ꯑꯣ ꯃꯈ ꯈꯔ ꯑꯃ ꯂ ꯋꯥ ꯑꯧꯏ ꯌꯥꯏꯅꯦ ꯑꯗꯣ ꯑꯋꯥꯡꯂꯣꯝꯒꯤꯗꯨꯅ ꯒꯥꯔꯤ ꯁꯨ ꯑꯣꯏꯇꯥ
ꯑꯅꯤꯃꯛ ꯑꯆꯧꯕ ꯉꯥꯛꯇꯅꯦ ꯂꯝ ꯊꯥꯞꯅ ꯆꯠꯂꯛ ꯆꯠꯇꯣꯏꯅꯤꯅ ꯀꯔꯤ ꯑꯆꯧꯕ ꯅꯠꯇ꯭ꯔꯗꯤ ꯅꯨꯡꯉꯥꯏꯔꯣꯏꯏꯦ ꯄꯣꯠ ꯆꯩ ꯑꯃ ꯑꯃ ꯍꯥꯞꯄ ꯈꯣꯠꯄ ꯑꯩꯈꯣꯏ ꯁꯤꯗꯒꯤ ꯂꯣꯏꯅ ꯄꯨꯗꯣꯏꯅꯦ ꯔꯦꯗꯤꯃꯦꯠꯇ ꯊꯨꯝ ꯊꯥꯎ ꯑꯂꯨ ꯇꯤꯜꯍꯧ ꯆꯅꯝ ꯂꯣꯏꯅꯃꯛ ꯆꯪꯒꯗꯕꯁꯤꯡꯗꯣ ꯁꯤꯗꯒꯤ ꯂꯣꯏꯅ ꯔꯦꯗꯤ ꯇꯧꯔꯛꯄ ꯄꯨꯔꯗꯕꯅꯤ
ꯎꯝ ꯁꯗꯗꯤ ꯑꯩꯅ ꯍꯌꯦꯡ ꯖꯔꯅꯤꯁꯦ ꯑꯩꯉꯣꯟꯗ ꯂꯦꯟꯅꯕꯗ ꯑꯣꯏꯅ ꯑꯗꯨꯅꯦ ꯑꯩꯉꯣꯟꯗ ꯂꯦꯟꯅꯅꯕꯗ ꯑꯣꯏꯅ ꯊꯣꯛꯑꯅꯤ ꯇꯧꯔꯁꯦ ꯃꯃꯥꯡꯁꯨ ꯂꯦꯟꯅꯈꯣꯏꯅ ꯊꯣꯛꯑꯦ ꯍꯟꯗꯛꯁꯨ ꯑꯃꯨꯛ ꯂꯛꯀꯤ ꯌꯥꯗ ꯄꯩꯁꯥꯅꯤ ꯍꯥꯏꯁꯤ
ꯑꯗꯨꯕꯨꯗꯤ ꯃꯇꯥꯡ ꯃꯇꯥꯡ ꯍꯥꯏꯗꯣꯏꯅꯤꯗ ꯃꯥꯏ ꯇꯟꯖꯥ ꯇꯟꯖꯥ ꯃꯦꯟꯖꯥꯅ ꯌꯥꯗꯕꯒꯤꯅꯤ ꯑꯗꯨꯝ ꯃꯇꯨꯡ ꯇꯥꯔꯛꯄ ꯂꯄꯗꯁꯨ ꯃꯌꯥꯝ ꯂꯩꯔꯤ ꯀꯔꯤꯝ ꯈꯟꯒꯅꯨ ꯁꯨꯃꯥꯏꯅ ꯀꯣꯏꯕ ꯎ ꯏꯁꯇꯗꯤ ꯇꯨꯔꯒꯨꯝꯕ ꯇ꯭ꯔꯤꯞꯀꯨꯝꯕ ꯆꯠꯄꯁꯤꯗꯤ ꯑꯗꯨꯝ ꯃꯔꯛ ꯃꯔꯛꯇ ꯆꯠꯊꯣꯛꯄ ꯌꯥꯏ ꯀꯩꯁꯨ ꯀꯥꯏꯗꯦꯕ ꯅꯨꯡꯇꯤꯒꯤ ꯆꯠꯄ ꯊꯕꯛ ꯅꯠꯇꯃꯤꯅ ꯁꯤꯗꯤ ꯁꯨꯇꯤ ꯂꯩꯅꯕ ꯀꯥꯟꯗ ꯑꯃꯝ ꯃꯌꯥꯝ ꯄꯨꯟꯕꯁꯦ ꯁꯤ ꯌꯥꯝ ꯌꯥꯝ ꯅꯨꯡꯉꯥꯏꯑꯕ ꯁꯒꯨꯝꯕꯁꯦ ꯑꯗꯨꯅ ꯑꯗꯨꯝ ꯃꯈꯥ ꯇꯥꯔꯛꯄꯁꯨ ꯄꯨꯣꯟꯅꯤꯡꯉꯥꯏ ꯁꯤꯜꯂꯛꯈꯤꯅꯤꯗ
ꯍꯣꯏ ꯑꯗꯨ ꯇꯧꯕꯤ ꯏꯀꯨꯏ ꯀꯨꯏꯗꯕꯤꯗ ꯑꯩ ꯑꯩ ꯍꯟꯗꯛ ꯍꯌꯦꯡꯒꯤꯁꯤꯗꯤ ꯌꯥꯎꯕ ꯉꯝꯃꯔꯣꯏꯗꯕꯅꯤꯅ ꯀꯨꯏ ꯇꯧꯤ ꯑꯗꯨ ꯋꯥꯈꯟꯗ ꯌꯥꯝ ꯅꯨꯡꯉꯥꯏꯇꯦꯕ ꯑꯗꯨꯅ ꯊꯪꯒꯤ ꯏꯀꯨꯏ ꯀꯨꯏꯗꯕꯤꯗ ꯍꯥꯏꯇꯥꯔꯦ ꯍꯗ ꯀ ꯊꯜꯁ ꯁꯤꯜꯂꯛꯄꯗꯅꯤ ꯈꯪꯗꯦ ꯊ ꯍꯥꯎꯔꯛꯄꯗꯤꯅ ꯈꯪꯁꯤꯔ ꯁ ꯁꯤꯜꯂꯖꯕ ꯇꯥꯎꯕꯤ ꯑꯩ ꯑꯩ ꯇꯧꯒꯅꯁꯨ ꯌꯥꯝ ꯈꯪꯗꯦ ꯆꯥꯃꯤꯟ ꯊꯛꯃꯤꯟꯅꯗꯅ ꯍꯔꯥꯎ ꯍꯔꯥꯎ ꯋꯥꯔꯤ ꯋꯥꯇꯥꯏ ꯁꯥꯟꯅꯗꯅ ꯑꯋꯥ ꯅꯨꯡꯉꯥꯏ ꯀꯣ ꯕꯥ ꯊꯣꯛꯣꯛꯂꯤ ꯁ ꯂꯩꯕꯗꯣ ꯑꯩ ꯌꯥꯝ ꯄꯥꯝꯕꯅꯤ ꯇꯧꯒꯦꯗꯣ ꯑꯩꯒꯤ ꯅꯁꯥ ꯍꯧꯒ ꯗꯥꯎꯁꯤꯅꯒ ꯗꯥꯎꯗꯥ ꯑꯃ ꯑꯣꯏꯕꯅꯦ ꯀꯔꯤ ꯍꯥꯏꯒꯗꯅꯣꯪꯗ
ꯀꯔꯤꯝ ꯈꯜꯂꯨꯅꯨꯁꯦ ꯃꯊꯪꯒꯤ ꯁꯤꯜꯂꯛꯄ ꯃꯌꯥꯝ ꯁꯤꯜꯂꯛꯀꯗꯧꯕ ꯃꯌꯥꯝ ꯂꯩꯔꯤꯁꯦ ꯑꯩ ꯐꯖ ꯃꯊꯪ ꯃꯊꯪ ꯁꯤꯟꯊꯔꯦ ꯀꯩꯁꯦ ꯏꯇꯥꯎꯕꯤꯁꯨ ꯌꯥꯎꯕ ꯌꯥꯅꯕ ꯃꯑꯣꯡꯗ
ꯍꯣꯏ ꯑꯗꯣ ꯑꯗꯨꯒꯤ ꯁꯤꯟꯕ ꯀꯥꯟꯗꯗꯤ ꯇꯧꯏ ꯁꯨꯃꯥꯏꯅ ꯇꯧꯁꯦ ꯑꯩꯅ ꯍꯥꯏꯕ ꯂꯣꯛꯇꯥꯛꯀꯤꯗꯣ ꯑ ꯂꯣꯛꯇꯥꯛꯀꯤꯗꯣ ꯑꯗꯨꯗ ꯅꯠꯇ꯭ꯔꯒꯁꯨ ꯑꯃ ꯕꯤꯁꯅꯨꯄꯨꯔꯒꯤꯗ ꯖꯒꯥ ꯑꯃ ꯂꯩꯌꯦꯕꯀꯣ
ꯑꯣ ꯑꯣ ꯑꯣ ꯃꯃꯤꯡꯗꯨꯕꯨ ꯀꯩꯅꯣꯝ ꯍꯥꯏꯕꯅꯤꯅꯦ
ꯄꯕꯤ ꯄꯄꯤ ꯄꯥꯛ ꯍꯥꯏꯒꯨꯝ ꯇꯧꯕꯅꯦꯕ ꯇꯤ ꯄ ꯄ ꯖꯒꯥꯗ ꯑꯁ ꯑꯗꯨꯛꯀꯤ ꯃꯇꯤꯛ ꯐꯖꯔꯤ ꯇꯥꯎꯕꯤ ꯑꯗꯨꯒꯤꯗꯤ ꯍꯥꯏꯗꯤ ꯃꯣꯏꯒꯤ ꯁꯥꯔꯚꯤꯁ ꯀꯩꯀꯥꯁꯨ ꯂꯣꯏ ꯐꯖꯑꯕꯀꯣ ꯌꯥꯝ ꯐꯖꯩ ꯖꯒꯥꯗꯨꯗꯤ ꯇꯧꯋꯦꯅ ꯍꯦꯛ ꯆꯠꯄ ꯃꯇꯝꯗ ꯑꯦ ꯍꯥꯏꯗꯤ ꯑꯩꯈꯣꯏꯅ ꯈꯜꯂꯨꯔꯤꯕ ꯇꯥꯔꯨꯔꯤꯕ ꯑꯣꯏꯔꯝꯒꯗꯕꯗꯣ ꯑꯗꯨꯗꯒꯤ ꯍꯦꯟꯅ ꯃꯣꯏꯅ ꯀꯍꯥꯏꯅꯦ ꯍꯦꯟꯅ ꯑꯩꯈꯣꯏꯅ ꯈꯜꯂꯨꯕ ꯄꯣꯠꯇꯨꯒ ꯃꯣꯏꯅ ꯇꯧꯔꯝꯃꯤꯕꯗꯨꯒ ꯃꯣꯏꯅ ꯇꯧꯔꯝꯃꯤꯕ ꯄꯣꯠꯇꯨꯅ ꯍꯦꯟꯅ ꯐꯕꯅꯦꯕ ꯑꯗꯨꯅ ꯇꯧꯋꯤ ꯑꯗꯨꯗ ꯑꯩꯅ ꯁꯨꯝ ꯈꯜꯂꯝꯃꯤꯁꯦꯀꯣ ꯂꯣꯛꯇꯔ ꯁꯁꯨ ꯀꯣꯏꯅ ꯑꯗꯨꯗ ꯆꯥꯛꯆꯥꯔꯨ ꯀꯣ ꯆꯥꯛꯆꯥꯔꯔꯤꯗꯅ ꯆꯥꯛꯂꯣꯏꯔꯕ ꯃꯇꯨꯡꯗ ꯀꯩꯅꯣꯗꯣ ꯑꯃꯨꯛ ꯆꯠꯄ ꯍꯥꯏꯇꯥꯔꯦ ꯑ ꯂꯣꯛꯇꯥꯛꯄ
ꯌꯥꯏꯌꯦ ꯑꯗꯨꯣꯏꯁꯨ ꯅ ꯊꯛꯅꯕꯅꯤꯅ
ꯍꯣꯏ ꯑꯗꯨꯝ ꯅꯛꯅꯔꯦꯅ ꯇꯧꯕꯤ ꯅꯛꯅꯕꯅꯤꯅ ꯑꯗꯨꯝ ꯀꯣꯏꯔꯁꯨ ꯌꯥꯔꯦ ꯑꯗꯒꯤ ꯀꯩꯅꯣꯒꯤ ꯑꯗꯨ ꯆꯠꯄ ꯂꯝꯕꯤꯒꯤꯗ ꯅꯤꯡꯊꯧꯈꯣꯡ ꯍꯥꯏꯅ ꯂꯝ ꯑꯃ ꯂꯩꯕꯗ ꯇꯧꯕꯤ ꯑꯗꯨꯒꯤꯗ ꯑꯗꯨꯒꯤ ꯇꯨꯔꯦꯜ ꯃꯥꯄꯥꯟꯗꫭ ꯑꯗꯨ ꯌꯥꯝ ꯐꯖꯕꯅꯤ
ꯑꯦ ꯐꯖꯕꯅꯤ ꯍꯦ ꯑꯗꯨꯗꯤ ꯌꯥꯝꯅ ꯑꯗꯨꯋꯥꯏꯗꯣ ꯀꯤ ꯀꯩꯅꯣꯒꯨꯝꯕꯒ ꯂꯩꯔꯗꯤꯀꯣ ꯑꯁ ꯅꯨꯡꯉꯥꯏꯒꯗꯕꯅꯤ
ꯑꯗꯨꯅꯦ ꯐꯣꯇꯣ ꯚꯤꯗꯤꯑꯣ ꯅꯝꯕ ꯂꯥꯛꯎꯧꯏ ꯐꯖꯕꯅꯦ ꯃꯤꯇꯣꯕꯤ ꯑꯩ ꯑꯗꯨ ꯑꯪ ꯆꯠꯅꯤꯡꯉꯤꯌꯦ ꯆꯠꯇꯤ ꯆꯠꯇ꯭ꯔꯤꯕ ꯂꯝꯕꯤꯗ ꯑꯗꯨꯝ ꯆꯠꯄꯣ ꯑꯗꯨꯗ ꯑꯨꯛꯇꯪ ꯆꯠꯂꯒꯗꯤ ꯈꯟꯕꯅꯦꯕ
ꯑꯁ ꯑꯩꯕꯨꯗꯤ ꯆꯠꯂꯨꯔꯦ ꯑꯗꯨꯗꯣ ꯃꯅꯨꯡꯒꯗꯣ ꯆꯪꯉꯨꯔ ꯄꯣꯠꯅꯤꯗ ꯌꯥꯝ ꯐꯖꯩ
ꯑꯣ
ꯑꯩꯈꯣꯏ ꯄꯨ ꯑꯩꯈꯣꯏ ꯏꯃꯥꯟꯅꯕꯁꯦꯜ ꯄꯨꯟꯕꯒꯤ ꯑꯃ ꯆꯥꯛ ꯆꯥꯃꯤꯟꯅꯔꯨꯏꯌꯦ ꯑꯗꯨꯗ ꯆꯪꯉꯨꯕꯅꯦꯕꯀꯣ ꯑꯩꯁ ꯌꯥꯝ ꯐꯖꯩꯌꯦ
ꯎꯝ
ꯀꯩꯅꯣ ꯑꯃ ꯋꯥꯒ ꯌꯥꯝ ꯌꯣꯃꯒ ꯐꯨꯝꯗꯤꯒꯗꯣ ꯉꯥꯒ ꯇꯧꯗꯗꯅꯤꯉꯥꯏꯅ
ꯑꯥ
ꯃꯥꯒꯤ ꯄ꯭ꯔꯣꯖꯦꯛ ꯂꯩꯕꯗꯣ ꯑꯦꯂꯦꯛꯇ꯭ꯔꯤꯁꯤꯇꯤꯒꯤ ꯗꯤꯄꯥꯔꯠꯃꯦꯟꯒꯤ
ꯍꯣꯏ ꯇꯧꯒꯦ
ꯑ ꯑꯗꯨꯗꯣ ꯇꯧꯗꯗꯅꯤꯡꯉꯥꯏ ꯀꯥꯏꯅ ꯁꯦꯝꯕꯗꯣ ꯆꯌꯥꯝ ꯐꯖꯕꯅꯤ ꯑꯗꯨꯝ ꯈꯟꯗꯣꯛ ꯉꯒꯁꯦꯁꯦ ꯐꯅꯕꯅꯤ ꯁꯣ ꯑꯩꯈꯣꯏꯗꯤ ꯍꯌꯦꯡꯒꯤꯗꯗꯤ ꯇꯧꯁꯟꯕꯗ ꯃꯔꯣꯏ ꯃꯄꯥꯡ ꯑꯁ ꯂꯣꯏ ꯁꯦꯝꯖꯤꯜꯂꯣꯏꯔꯛꯄꯅꯤꯗ ꯍꯌꯦꯡ ꯊꯦꯡꯒꯅꯦꯅ
ꯈꯪꯗ꯭ꯔꯦ ꯇꯧꯔꯤꯁꯦ ꯅꯇꯥꯎꯒꯤ ꯂꯥꯏꯕꯛꯁꯤꯗꯤꯕꯀꯣ ꯍꯥꯏꯁꯤꯅꯤ ꯒ꯭ꯌꯥꯟ ꯇꯥꯗ꯭ꯔꯌꯦ ꯀꯔꯤ ꯍꯥꯏꯒꯗꯣꯏꯅꯣ ꯗꯥꯎ ꯑꯃ ꯅꯠꯇ꯭ꯔ ꯑꯃ ꯁꯨꯝ ꯍꯟꯗꯛꯁꯦ ꯑꯩꯒꯤ ꯔ꯭ꯔꯣꯁ ꯏꯌꯥꯔ ꯇꯥꯗꯣꯏꯅ ꯈꯪꯒꯦꯅ ꯇꯧꯔꯤꯁꯦ
ꯀꯔꯤꯝ ꯈꯜꯂꯨꯁꯦ ꯀꯔꯤꯝ ꯈꯜꯂꯨꯁꯦ ꯃꯌꯥꯝ ꯋꯥꯠꯂꯤꯁꯦ ꯁꯤꯜꯂꯛꯀꯗꯕ ꯍꯟꯗꯛꯅ ꯂꯣꯏꯕ ꯅꯠꯇꯦ
ꯍꯣꯏ ꯑꯗꯨ ꯇꯧꯒꯦ ꯍꯌꯦꯡꯒꯤ ꯏꯟꯁꯥꯡꯁꯦ ꯀꯦꯖꯤ ꯀꯌꯥ ꯀꯌꯥ ꯑꯗꯨꯃꯥꯏꯅ ꯑꯣꯏꯗꯣꯏꯅꯣ
ꯑꯣ ꯀꯩꯅꯣꯝ ꯇꯧꯣꯔꯦ ꯃꯀꯣꯛ ꯃꯔꯤ ꯄꯥꯟꯕꯗꯣ ꯃꯈꯣꯡ ꯑꯅꯤ ꯄꯥꯟꯕꯗꯗꯤ ꯄꯪꯥꯝ ꯌꯥꯝ ꯂꯧꯗ꯭ꯔꯦ ꯀꯦꯖꯤ ꯑꯍꯨꯝꯃꯨꯛꯇ ꯂꯧꯔꯦ ꯑꯗꯨꯒ ꯃꯈꯣꯡ ꯑꯅꯤ ꯄꯥꯟꯕꯗꯣ ꯑꯗꯨꯗ ꯅꯣ ꯗꯤ ꯀꯦꯖꯤ ꯀꯦꯖꯤ ꯇꯔꯦꯠ ꯑꯃꯒ ꯂꯧꯔꯦ
ꯑꯁ ꯌꯥꯝꯃꯦ ꯂꯦꯝ ꯄꯥꯅ ꯐꯖꯅ ꯆꯥꯗꯣꯔꯤꯅꯦ ꯀꯩ ꯇꯧꯒꯦ ꯂꯩꯝ ꯄꯥꯝꯃꯦ ꯆꯕ ꯁꯤ ꯑꯩꯅ ꯌꯥꯎꯔꯤꯣꯏꯗꯕꯅꯤꯅ ꯇꯧꯔꯤꯁꯦ ꯑꯩꯗꯤ ꯏꯇꯥꯎꯕꯤ ꯏꯇꯥꯎꯕꯤ ꯍꯦꯜꯂꯛꯄꯜ ꯂꯩꯗꯣ ꯇꯤꯟ ꯆꯨꯝꯕꯗ ꯂꯣꯏꯔꯦ ꯆꯥꯛ ꯈ ꯈꯔ ꯂꯥꯝꯁꯤꯜꯂꯦ
ꯎꯝ ꯑꯁ ꯑꯗꯨꯅꯤꯅꯦ ꯌꯥꯝ ꯌꯥꯎꯍꯟꯅꯤꯡꯕꯅꯤꯅꯦ ꯅꯪ ꯌꯥꯎꯗꯤ ꯅꯨꯡꯉꯥꯏꯒꯗꯕꯅꯤꯅ ꯌꯥꯝꯅ
ꯑꯁ ꯑꯩꯗꯤ ꯂꯣꯏꯅꯃꯛ ꯑꯩꯅ ꯑꯩꯅ ꯑꯃꯨꯛ ꯈꯜꯂꯨꯔꯤꯁꯤꯅ ꯀꯣꯏ ꯇꯧꯒꯦ ꯉꯁꯥꯏ ꯉꯁ ꯍꯥꯏꯅꯔꯝꯕꯗꯣ ꯍꯥꯏꯗꯤ ꯑꯩꯈꯣꯏꯒꯤ ꯑꯋꯥꯡꯂꯝꯒꯤ ꯏ ꯇꯥꯎꯍꯩꯗꯣ ꯃꯒꯤꯒꯤ ꯑꯗꯣꯈꯣꯏ ꯑꯗꯨꯝ ꯆꯥꯟꯅꯩꯗꯅꯀꯣ ꯃꯃꯥꯡ ꯃꯃꯥꯡꯗꯨꯁꯨ ꯑꯩꯅ ꯑꯗꯨꯃꯥꯏꯅ ꯆꯥꯒꯗ꯭ꯔꯅ ꯈꯜꯂꯨꯕꯅꯦꯕ ꯑꯩꯒꯤ ꯋꯥꯈꯟꯗ
ꯑꯥ
ꯑꯗꯨꯗꯃꯥꯏꯅꯁꯥ